ꯇꯥꯏ ꯇꯥꯏ ꯀꯔꯤ ꯍꯥꯏꯕ ꯅꯣꯏꯒꯤ ꯗꯁꯕꯤꯟꯗꯣ
ꯑꯥꯗꯁꯕꯤ ꯂꯥꯛ ꯑꯣꯗꯣ ꯐꯤꯔꯣꯜꯁꯦ ꯕꯣꯏ ꯁꯤ ꯕꯣꯏ ꯂꯩꯔꯀꯥꯟꯗ ꯑꯃꯨꯛ ꯈꯣꯡꯉꯛꯑꯗꯤ ꯐꯤꯔꯣꯜ ꯁꯦꯠꯂꯒ ꯆꯥꯛꯁꯤꯦꯜꯂꯛꯄꯗꯣ
ꯑꯁꯦꯡ ꯃꯅꯥꯪ ꯊꯦꯡꯗꯤ ꯊꯦꯡꯗꯧ ꯃꯥꯜꯂꯦ
ꯊꯤꯡꯒꯜꯂꯦ ꯑꯗꯨ ꯊꯥꯔꯠ ꯐ꯭ꯂꯣꯔ ꯂꯩꯕꯅ ꯑꯃꯨꯛ ꯆꯦꯜꯂꯛꯑꯅꯤ ꯈꯤꯇꯪ ꯍꯦꯟꯗꯣꯛꯑꯒ ꯗꯁꯕꯤꯟꯒꯤ ꯃꯈꯣꯟꯁꯨ ꯌꯥꯝ ꯂꯥꯎꯅ ꯇꯥꯗꯦꯕꯀꯣ ꯈꯤꯇꯪ ꯈꯤꯇꯪ ꯅꯛꯑꯀꯥꯟꯗꯗꯅ ꯍꯦꯟꯅ ꯇꯥꯕꯅꯦꯕ ꯁ ꯆꯦ ꯃꯁꯤ ꯆꯦ ꯃꯁꯤ ꯑꯩꯅ
ꯅꯪꯁꯨ ꯀꯩꯅꯣ ꯇꯧꯕ꯭ꯔꯥ ꯊꯦꯡꯅꯒ ꯂꯥꯛꯑꯗꯤ ꯒꯥꯔꯤꯗꯣ ꯍꯥꯟꯅ ꯊꯥꯟꯈꯤꯕꯗꯣ
ꯍꯣꯏ ꯃꯣꯏꯗꯣ ꯀꯨꯏꯅ ꯂꯩꯇꯦ
ꯑꯗꯨꯅꯦ ꯑꯗꯨꯃꯥꯏꯅ ꯇꯧꯋꯦ ꯁꯤꯗꯁꯨ ꯍꯦꯛ ꯈꯣꯡꯕꯒ ꯃꯣꯏꯒꯤ ꯊꯣꯛꯄ ꯑꯃ ꯍꯥꯏꯁꯤꯔꯥ ꯀꯩꯅꯣꯃꯀꯣ
ꯍꯣꯏ ꯑꯗꯨꯃꯥꯏꯅ ꯇꯧꯕꯅꯦꯕ ꯑꯩꯈꯣꯏ ꯀꯩꯅꯣ ꯑꯥꯗ ꯂꯩꯕ ꯃꯇꯝꯗꯗꯤ ꯃꯣꯏ ꯈꯔ ꯉꯥꯏꯗ꯭ꯔꯥ
ꯍꯣꯏ ꯉꯥꯏꯕꯅꯦ ꯍꯣꯏ
ꯑꯗꯨ ꯑꯗꯨꯗ ꯅꯠꯇꯦꯕ ꯁꯤꯗꯤ ꯎꯁ
ꯅ ꯑꯩꯁꯨ ꯀꯩꯅꯣ ꯃꯃꯣꯏꯒꯤ ꯈꯣꯡꯅꯤꯉꯥꯏ ꯑꯃ ꯈꯣꯡꯡꯂꯛꯄ꯭ꯔꯣ
ꯍꯣꯏ ꯏꯁꯩ ꯏꯁꯩꯒꯨꯝꯕ ꯑꯦꯝꯕꯨꯂꯦꯟꯁ ꯃꯈꯣꯟ ꯃꯥꯟꯕ ꯈꯣꯡꯉꯦ
ꯑꯩꯈꯣꯏꯁꯨꯗꯤ ꯑꯁꯤꯗ ꯀꯩꯅꯣꯝꯃ ꯃꯣꯏꯒꯤ ꯃꯈꯣꯟ ꯑꯃ ꯈꯣꯡꯉꯦꯕꯀꯣ
ꯍꯣꯏ ꯑꯦꯦꯝꯂꯦꯟꯁ ꯃꯈꯀꯣꯏ ꯃꯥꯟꯕ ꯍꯣꯡ
ꯑꯦꯨꯂꯦꯟꯁ ꯃꯥꯃꯤꯅꯠꯇꯦ ꯣꯜ ꯁꯅꯥꯅꯕꯗ ꯈꯣꯡꯕꯒꯤꯗꯣ
ꯑꯦ ꯐꯔꯤꯒ ꯇꯥꯏꯇ
ꯑꯣ ꯑꯗꯨꯗ ꯈꯣꯡꯔꯛꯑꯦꯕ
ꯍꯣꯏ ꯏꯪ꯭ꯂꯤꯁ ꯃꯈꯣꯏ ꯃꯥꯟꯗ꯭ꯔꯣ ꯈꯤꯇꯪ
ꯈꯪꯗꯦ ꯑꯃꯈꯛ ꯈꯣꯡꯕꯁ ꯁꯤꯃꯨꯛ ꯆꯥꯎꯕ ꯂꯩꯀꯥꯏꯗꯣ
ꯑꯩꯈꯣꯏꯗꯤ ꯑꯗꯨꯝ ꯑꯥꯗꯤ ꯍꯣꯡꯉꯛꯑꯅꯦꯕꯀꯣ ꯑꯗꯨꯗ ꯌꯥꯝ ꯂꯥꯎꯅ ꯍꯣꯡꯗꯦꯕ ꯈꯤꯇꯪ ꯀꯂꯝꯣꯝ ꯇꯧꯕꯒꯤ
ꯃꯣꯏꯅ ꯍꯦꯛ ꯈꯣꯡꯡꯂꯛꯑꯦ ꯍꯥꯏꯔꯗꯤ ꯑꯁ ꯑꯗꯨꯝ ꯃꯈꯣꯟ ꯍꯩ ꯇꯥꯔꯕ ꯂꯧꯊꯣꯛꯑꯒ ꯊꯝꯃꯦ ꯑꯗꯣ ꯑꯩꯈꯣꯏꯅ ꯑꯁꯤꯒꯤ ꯃꯇꯝꯗꯤ ꯂꯩꯕ꯭ꯔꯣ ꯅꯣꯏꯁꯨ ꯑꯁꯤ ꯃꯇꯝꯗ ꯂꯥꯛꯀꯜꯂꯤ ꯍꯥꯏꯕꯗꯣ
ꯃꯇꯝ ꯍꯥꯏꯕꯁꯦ ꯕꯣꯔꯣ ꯃꯃꯥꯡꯗ ꯂꯥꯛꯀꯅꯦꯕꯀꯣ ꯃꯔꯥꯡꯗ ꯄꯨꯡ ꯑꯃꯒꯨꯝꯕꯗ ꯂꯥꯛꯄ ꯂꯩꯌꯦ ꯑꯗꯣ ꯑꯅꯝ ꯑꯅꯝꯕꯔꯣ ꯃꯥꯡ ꯂꯥꯛꯑꯦ
ꯃꯅꯌꯦꯦ ꯇꯧꯋꯦ ꯍꯥꯏꯕꯗꯤ ꯕꯣꯔꯣ ꯃꯇꯨꯡ ꯅꯠꯇ꯭ꯔꯒ ꯕꯣꯔꯣ ꯃꯃꯥꯡ ꯀꯣ ꯑꯗꯣ ꯑꯩꯈꯣꯏꯅ ꯐꯖꯅꯕꯨ ꯇꯥꯔꯗꯤ ꯐꯖꯅ ꯇꯥꯕ ꯅꯠꯇ꯭ꯔꯗꯤ ꯑꯩꯈꯣꯏꯅ ꯀꯩꯅꯣꯝꯃ ꯌꯦꯡꯉꯒ ꯌꯥꯝ ꯊꯃꯣꯏ ꯊꯃꯣꯏ ꯆꯪꯅ ꯌꯦꯡꯕ ꯣ ꯑꯗꯨ ꯇ ꯇꯧꯔꯗꯤ ꯇꯥꯗ꯭ꯔꯦꯕ ꯃꯣꯏꯒꯤꯗꯣ
ꯑꯥ
ꯇꯥꯗꯕꯅꯦ
ꯍꯣꯏ ꯄꯥꯛꯇꯩꯅꯣꯝ ꯇꯧꯗꯤ
ꯎꯝ ꯑꯗꯨꯒꯤ ꯑꯁ ꯈꯪꯗꯦꯗ ꯅꯣꯏ ꯅꯣꯏꯒꯤꯗꯤ ꯒꯥꯔꯤ ꯑꯆꯧꯕꯗ ꯂꯥꯛꯄ꯭ꯔꯥ ꯃꯆꯥꯗ ꯂꯥꯛꯄ꯭ꯔꯣ
ꯌꯥꯝ ꯆꯥꯎꯕꯁꯨ ꯅꯠꯇꯦ ꯌꯥꯝ ꯃꯆꯥꯁꯨ ꯅꯠꯇꯦ ꯀꯩꯅꯣꯝ ꯈꯔ ꯀꯩ ꯍꯥꯏꯗꯣꯏꯅꯣ ꯈꯪꯗꯦ ꯃꯤꯗꯤꯌꯝ ꯁꯥꯏꯖꯅ ꯑꯣ ꯇꯣꯗꯒꯤ ꯍꯦꯟꯁꯨ ꯈꯔ ꯆꯥꯎꯋꯤꯀꯣ
ꯃꯀꯣꯛꯇꯣꯛ ꯑꯣꯇꯣꯛꯀꯤ ꯃꯀꯣꯛꯅꯦꯕ
ꯎꯝ
ꯃꯨꯝꯃꯩꯗꯨꯅ ꯃꯆꯥ
ꯍꯣꯏ ꯑꯣꯇꯣꯒꯤ ꯃꯀꯣꯛꯒꯤ ꯇꯥꯏ ꯇꯧꯋꯦ
ꯑꯩꯈꯣꯏꯒꯤ ꯑ ꯑꯣꯛꯇꯣꯗꯒꯤ ꯈꯔ ꯆꯥꯎꯕꯀꯣ
ꯎꯝ ꯎꯝ
ꯇꯧꯕ꯭ꯔꯥ
ꯑ ꯇꯣꯅꯕ
ꯍꯣꯏ ꯍꯣꯏ ꯇꯧꯋꯦ ꯑꯩꯈꯣꯏꯒ ꯃꯥꯟꯅꯔꯝꯒꯅꯤ ꯑꯗꯨꯗꯤ
ꯎꯝ ꯎꯝ
ꯑꯁ ꯈꯪꯗꯦ ꯉꯁꯤ ꯑꯃꯨꯛ ꯂꯥꯛꯀꯦꯔꯥ ꯑꯁ ꯍꯥꯏꯕꯗꯤ ꯑꯁꯤꯗꯁꯨ ꯅꯪ ꯍꯥꯏꯕꯒꯨꯝꯅ ꯆꯥꯛꯒꯨꯝꯕ ꯀꯔꯤꯒꯨꯝꯕ ꯝꯕꯕꯗꯣ ꯑꯩꯈꯣꯏ ꯁꯨꯝ ꯅꯣꯏ ꯃꯄꯥꯟ ꯊꯝꯕꯤꯔꯣ ꯀꯃꯥꯏꯅ ꯊꯝꯕꯤꯔꯣ
ꯎꯝ ꯃꯥꯒꯤ ꯀꯥꯀꯥꯗ ꯊꯝꯃꯅꯤ ꯃꯐꯥ ꯊꯟꯗꯦꯕ
ꯍꯥꯥ
ꯃꯈꯥꯗ ꯊꯝꯕ ꯌꯥꯗꯦꯕꯀꯣ ꯃꯥꯏ ꯀꯥ ꯀꯥꯗ ꯊꯝꯃꯒ ꯗꯁꯕꯤꯟ ꯂꯥꯛꯑꯗꯤ ꯃꯁꯥ ꯃꯁꯥꯒꯤꯊꯣꯛ ꯂ ꯂꯧꯊꯣꯛꯄ
ꯑꯗꯨꯅꯦ ꯑꯩꯈꯣꯏꯁꯨ ꯑꯗꯨꯃꯥꯏꯅ ꯇꯧꯕꯒꯤ ꯅꯝꯊꯤꯑꯕ
ꯎꯝ ꯀꯥꯡ ꯂꯥꯛꯄꯅꯦ ꯅꯠꯇꯦ ꯀꯥꯡꯅ ꯃꯥ ꯀꯛꯆꯦꯡ
ꯀꯛꯆꯤꯡ ꯑꯩꯈꯣꯏꯗꯤ ꯎꯝ ꯀꯥꯡꯥꯡ ꯇꯥꯡꯁꯨ ꯂꯥꯛꯑꯦ ꯀꯛꯆꯤꯡꯁꯨ ꯂꯥꯛꯑꯦ ꯍꯥꯏꯅꯖꯕꯒꯦ ꯑꯁ ꯑꯩꯅ ꯎ ꯅꯍꯥꯟꯗ ꯃꯄꯥꯟꯗ ꯊꯥꯡꯁꯦ ꯊꯥꯡ ꯃꯄꯥꯟ ꯍꯥꯏꯕꯗꯤ ꯑꯩꯈꯣꯏꯒꯤ ꯈꯔ ꯔꯨꯝꯒꯤ ꯃꯄꯥꯟꯗ ꯊꯝꯐꯝ ꯈꯔ ꯒꯦꯞ ꯂꯩꯌꯦꯕꯀꯣ ꯑꯗꯨꯗ ꯑꯩꯅ ꯊꯝꯕꯅꯦꯕ ꯑꯗꯨꯁꯨ ꯑꯩꯈꯣꯏ ꯈꯛ ꯂꯩꯇꯕꯅꯤꯅ ꯑꯗꯨꯝ ꯌꯨꯝꯕꯨ ꯈꯣꯏꯁꯨ ꯑꯗꯨꯒ ꯌꯨꯝ ꯑꯩꯈꯣꯏ ꯂꯩꯅꯕ ꯂꯩꯀꯥꯏ ꯍꯥꯏꯁꯤꯔꯀꯣ ꯌꯨꯝꯕꯨꯒꯤ ꯃꯆꯥ ꯃꯁꯨꯁꯤꯡꯁꯨ ꯂꯩꯕꯅꯤꯅ ꯑꯃꯨꯛꯀ ꯅꯨꯡꯉꯥꯏꯕꯤꯗꯕ ꯍꯥꯏꯕꯗꯤ ꯃꯣꯏꯒꯤꯁꯨ ꯊꯥꯡꯗꯣꯛꯇꯕꯅꯤꯅꯀꯣ ꯍꯥꯏꯕꯗꯤ ꯑꯩꯈꯣꯏꯒꯤ ꯍꯦꯛꯇ ꯊꯝꯕꯗꯣ ꯐꯖꯗꯦꯅ
ꯍ
ꯏꯆꯦ ꯀꯣꯏꯅꯤꯗꯤ ꯌꯥꯝꯅ ꯀꯔꯤ ꯍꯥꯏꯁꯤꯔꯥ ꯀꯩꯒꯤꯣꯏꯅꯣ ꯇꯧꯔꯗꯤ ꯌꯥꯝꯅ ꯏꯁꯥꯗ ꯌꯥꯝꯅ ꯃꯣꯠꯄꯒꯤ ꯇꯥꯏꯞꯇ ꯈꯟꯕꯗꯣ ꯇꯧꯕ ꯈꯣꯏꯅꯦꯕ
ꯎꯝ
ꯏꯆꯦꯁꯨ ꯆꯞ ꯃꯥꯟꯅꯩꯍꯦ ꯀꯩꯅꯣꯝꯃ ꯊꯝꯃꯗꯤ ꯃꯥ ꯑꯩꯉꯣꯟꯗ ꯕꯦꯕꯨꯂꯥ ꯆꯨꯕꯗꯣ
ꯎꯝ
ꯇꯧꯔꯒ
ꯎꯝ ꯍꯉꯗꯦꯗ ꯉꯁꯤꯒꯤꯗꯤ ꯂꯥꯛꯇ꯭ꯔꯦ
ꯉꯁꯤꯒꯤꯗꯤ ꯇꯥꯗ꯭ꯔꯤ ꯑꯩꯅ ꯃꯨꯟꯅ ꯇꯥꯔꯨꯗꯕꯒꯤꯔꯗꯤ ꯈꯪꯗꯦꯀꯣ ꯁꯤꯗꯤ ꯂꯥꯛꯇꯕ ꯃꯥꯜꯂꯦ
ꯑꯗꯨꯩ ꯉꯁꯥꯏ ꯂꯥꯛꯑꯒꯦ
ꯑꯁ ꯐꯔꯦꯅꯥ ꯅꯣꯏꯒꯤꯗꯤ ꯅꯨꯡꯇꯤꯒꯤ ꯂꯥꯛꯄ ꯅꯚ ꯑꯩꯈꯣꯏꯗꯤ ꯅꯨꯡꯇꯤꯗꯠꯇꯦ ꯍꯞꯇꯥꯗꯅꯦꯕ ꯑꯅꯤꯔꯛ ꯑꯍꯨꯝ
ꯑꯣ
ꯑꯗꯨ ꯍꯇ ꯄꯣꯃꯦꯕ
ꯎꯝ
ꯑꯗꯨꯣ ꯗꯁꯕꯤꯟꯒꯤ ꯀꯧꯇꯥꯁꯨ ꯃꯆꯥꯗꯨꯅꯦꯕ
ꯎꯝ
ꯑꯦꯁꯥꯡ ꯊꯣꯡꯕꯗ ꯄ꯭ꯂꯥꯁꯇꯤꯛ ꯑꯃ ꯑꯃꯅꯤꯅ ꯑꯩꯈꯣꯏꯅ ꯀꯩꯅꯣ ꯇꯧꯔꯤꯗꯣ ꯊꯣꯡꯉ ꯀꯜꯂꯤꯦꯃꯤ ꯇꯣ ꯑꯗꯨꯗꯤ ꯌꯥꯗꯦꯗ ꯂꯦꯝꯕ ꯈꯨꯌꯥꯝꯗꯨꯒ
ꯑꯩꯗꯤ ꯗꯁꯕꯤꯟꯒ ꯄꯥꯏꯗ꯭ꯔꯦꯕ ꯄꯥꯏ ꯐꯔꯛ ꯇꯥꯏꯕꯀꯣ ꯗꯁꯃꯤꯕ ꯄ꯭ꯂꯥꯁꯇꯤꯛꯁꯨ ꯂꯩꯗꯦꯕ ꯄꯩꯁꯥ ꯃꯥꯡꯉꯦꯕ ꯑꯗꯨꯒꯨꯝꯕꯗꯣ ꯑꯗꯨꯒꯤ ꯆꯥꯛ ꯌꯦꯟꯁꯥꯡ ꯍꯤꯟꯖꯥꯡꯒꯨꯝꯕ ꯂꯩꯕ ꯀꯥꯟꯗ ꯄ꯭ꯂꯥꯁꯇꯤꯛ ꯄꯤꯔꯛꯄꯗꯣ ꯑꯗꯨꯗꯨꯅ ꯑꯣꯏ ꯄꯥꯏꯈꯗꯕ
ꯑꯣ ꯑꯩꯈꯣꯏꯁꯨ ꯑꯗꯨ ꯄ꯭ꯂꯥꯁꯇꯤꯛꯅꯦ ꯑꯗꯨꯕꯨ ꯅꯣꯏ ꯕꯀꯦꯠ ꯑꯣꯏꯅ ꯊꯝꯗꯕ꯭ꯔꯣ
ꯋꯥꯔꯤꯦ
ꯃꯑꯣ ꯑꯩꯈꯣꯏꯁꯨꯕꯨꯀꯤ ꯑꯣꯏꯅ ꯊꯝ
ꯑꯩꯈꯣꯏꯁꯨ ꯀꯔꯤ ꯄꯣꯠ ꯃꯆꯥ ꯂꯩꯔꯁꯨ ꯄ꯭ꯂꯥꯁꯇꯤꯛꯅꯦꯅ ꯈꯪꯕ꯭ꯔꯥ ꯑꯗꯨꯁꯨ ꯄ꯭ꯂꯥꯁꯇꯤꯛ ꯑꯃ ꯈꯛ ꯊꯝꯝꯕꯅꯤꯅꯝ ꯊꯤꯑꯅ
ꯑꯅꯤ ꯑꯍꯨꯝ ꯌꯦ ꯌꯦꯜꯂꯒ ꯊꯝꯃꯗꯣ ꯅꯪꯁꯨ ꯑꯗꯨꯃꯥꯏꯅ ꯂꯧꯧꯔꯥ
ꯍ ꯁꯇꯦꯞ ꯁꯇꯦꯞ ꯁꯦꯞ ꯃꯌꯥꯝ ꯇꯧꯕꯅꯦ
ꯑꯩꯁꯨꯅꯦ ꯍꯥꯏꯗꯤ ꯁꯤꯗꯤ ꯑꯩꯈꯣꯏ ꯌꯨꯝꯒꯤ ꯃꯅꯨꯡꯗꯗꯤ ꯃꯅꯝ ꯆꯦꯜꯂꯗꯤ ꯑꯃꯨꯛ ꯊꯣꯛꯄ ꯌꯥꯗ꯭ꯔꯦꯕ ꯊꯣꯛꯐꯝ ꯂꯩꯇꯦꯕ
ꯍꯣꯏ ꯇꯨ ꯗꯦꯁꯒꯨꯝꯕ ꯊꯝꯃꯣ ꯈꯗꯤꯦ ꯃꯍ ꯊꯣꯛꯑꯕ ꯀꯣ ꯃꯍꯤ ꯊꯣꯛꯇ꯭ꯔꯤꯉꯥꯏꯗꯗꯤ ꯄꯁꯤꯦꯛ ꯑꯃꯇꯪ ꯊꯝꯃꯦꯕꯀꯣ ꯃꯍꯤ ꯊꯣꯛꯄ ꯍꯧꯥꯎꯔꯗꯤ ꯑꯅꯤ ꯊꯝꯃꯦ ꯑꯗꯣ ꯗꯖꯁꯕꯤꯟꯗꯣ ꯑꯗꯨꯝ ꯇꯣꯏꯅ ꯃꯔ ꯃꯔꯁꯨ ꯑꯗꯨꯝ ꯇꯣꯏꯅ ꯍꯥꯏꯕꯀꯣ ꯑꯗꯨ ꯑꯣꯏꯕꯒꯤ ꯉꯁꯤ ꯊꯝꯍꯥꯎꯗꯣ ꯍꯌꯦꯡ ꯑꯃꯨꯛ ꯂꯥꯡꯊꯣꯛꯄ ꯑꯗꯨꯒꯤ ꯄ꯭ꯂꯁ ꯑꯃꯒꯨꯝꯕ ꯆꯪꯅꯤ ꯄꯥꯏꯕ ꯃꯔꯛꯛꯇꯗꯨꯗꯤ ꯑꯅꯤ ꯑꯍꯨꯝ ꯄꯥꯏꯕꯁꯨ ꯂꯩꯑꯦ ꯗꯁꯕꯤꯟ ꯁꯨꯝ ꯂꯥꯛꯂꯛꯇꯕꯀꯣ ꯑꯣ
ꯑꯣꯏ
ꯑꯁ ꯅꯍꯥꯟꯗꯣ ꯍꯞꯇꯥ ꯑꯃꯒꯨꯝꯕꯗ ꯁꯤꯂꯥꯛꯇꯦ ꯌꯥꯝꯃꯁꯨ ꯌꯥꯝꯕ꯭ꯔꯥ
ꯋꯥꯕꯅꯦ ꯃꯅꯝꯗꯨ ꯁ
ꯎꯝ
ꯃꯣꯏꯒꯤ ꯃꯅꯝꯗꯣ ꯍꯦꯟꯅ ꯑꯩꯈꯣꯏꯅ ꯋꯥꯏꯑꯕ
ꯑꯩꯈꯣꯏ ꯆꯠꯊꯣꯛꯑꯕ ꯃꯇꯨꯡꯗ ꯂꯥꯛꯄ꯭ꯔꯥꯗꯤ ꯈꯪꯗꯦꯕꯀꯣ ꯑꯩꯈꯣꯏ ꯄꯤꯍꯧꯗꯕ ꯑꯗꯨꯒꯤ ꯍ
ꯍꯣꯏ ꯇ
ꯍꯧꯖꯤꯛ ꯀꯩꯅꯣꯝꯃ ꯆꯥꯜꯂꯤꯉꯦꯗ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
ꯏꯊꯟꯗ ꯃꯣꯔꯣꯛ ꯃꯦꯠꯂꯒ ꯌꯥꯝ ꯍꯥꯎꯅ ꯆꯥꯈ꯭ꯔꯦ ꯁꯔ ꯁꯥꯔꯒ
ꯎꯝ ꯑꯩꯗꯤ ꯃꯔꯣ ꯆꯥꯕ ꯍꯥꯎ ꯎꯝ ꯉꯥꯛꯇꯪ ꯅꯣꯡꯃ ꯑꯅꯤ ꯂꯣꯏꯔꯒ ꯑꯗꯨ ꯃꯣꯔꯣꯛ ꯆꯥꯕ ꯍꯧꯔꯅꯤ
ꯍꯥꯏꯗꯤ ꯍꯛꯆꯥꯡ ꯐꯅꯤꯡꯉꯥꯏ ꯁꯪꯒꯣꯝ ꯊꯛꯄ ꯍꯧꯔꯅꯤ
ꯑꯁ ꯑꯁ ꯑꯁ
ꯏꯆꯦꯅ ꯁꯪꯒꯣꯝ ꯊꯛꯑꯣ ꯍꯥꯏ ꯑꯩꯅ ꯍꯛꯆꯥꯡꯗ ꯒꯦꯁꯇ꯭ꯔꯤꯛ ꯂꯩꯒꯦ ꯇꯧꯋꯦꯕ ꯇꯧꯔꯦꯕ ꯚꯏ ꯑꯗꯨꯨꯝ ꯆꯥꯛ ꯈꯔ ꯊꯦꯡꯉꯗꯤ ꯑꯣꯅꯤꯡꯕ ꯐꯥꯎꯋꯦꯕ
ꯎꯝ ꯑꯩꯈꯣꯏꯗꯤ ꯊꯥꯏꯅ ꯃꯌꯥꯝꯃꯨꯛ ꯊꯣꯛꯈ꯭ꯔꯕꯅꯤ ꯂꯩꯈ꯭ꯔꯕ ꯅꯤ
ꯎꯝ ꯑꯗꯨ ꯆꯥꯛ ꯂꯥꯝꯕ ꯌꯥꯗꯦꯀꯣ ꯑꯣꯅꯤꯡꯕꯒꯤ ꯇꯧꯗ꯭ꯔꯣ
ꯉꯔꯥꯡꯗꯣ ꯏꯚꯅꯤꯡꯗ ꯇ ꯆꯥꯛ ꯊꯣꯡꯉꯥꯒ ꯆꯥꯏꯌꯦ ꯅꯤꯛꯄ ꯍꯧꯈ꯭ꯔꯕ ꯃꯅꯤ ꯍꯥꯏꯏꯁꯦ
ꯍ
ꯑꯩꯩꯅꯣ ꯄꯨꯛ ꯅꯥꯕꯒꯤ ꯂꯥꯝꯕ ꯐꯥꯎꯗ꯭ꯔꯤꯕ
ꯑꯥ
ꯑꯗꯨ ꯑꯣꯏꯕꯒꯤ ꯆꯥꯛ ꯊꯣꯡꯒꯦ ꯈꯔ ꯅꯨꯡꯊꯤꯟꯗ ꯆꯥꯛ ꯊꯣꯡꯒꯦ ꯇꯧꯕ ꯀꯥꯟꯗ ꯏꯅꯔꯖꯤ ꯂꯩꯇꯕꯅ ꯅꯤꯛꯄ ꯍꯧꯔꯦꯕꯥ
ꯇꯧꯕꯅꯦ ꯃꯥꯥꯏꯗ ꯀꯔꯤꯒ꯭ꯔꯤꯅꯣ ꯍꯥꯒꯥꯖꯕ ꯑꯃꯨꯛ ꯍꯧꯔꯦ ꯇꯣ
ꯎꯝ ꯑꯩ ꯗꯤ ꯑꯣꯄꯦꯟ ꯄꯣꯔꯁ ꯃꯌꯥꯝ ꯊꯣꯛꯄ ꯂꯣꯏꯌꯦ
ꯀꯩꯒꯤꯅꯣ
ꯅ ꯄꯣꯠꯁ ꯃꯌꯥꯝ ꯊꯣꯛꯑꯦ ꯃꯥꯏꯗ
ꯍꯣꯔꯃꯣꯅꯦꯜ ꯆꯦꯟꯖ ꯇꯧꯕ ꯀꯥꯟꯗ ꯊꯣꯛꯑꯦꯗꯤ ꯍꯥꯏꯕꯅꯦꯕ
ꯑꯩꯗꯤ ꯑꯗꯨꯝ ꯊꯣꯛꯄꯅꯦ ꯊꯥꯏꯅꯁꯨ ꯂꯩꯕ
ꯏꯆꯦꯁꯨ ꯌꯥꯝ ꯊꯣꯛꯑꯦ ꯃꯥꯗꯨꯒꯤ ꯑꯥꯏꯁ ꯃꯣꯃꯥꯏ ꯅꯞ ꯅꯞꯄꯒ ꯂꯩꯕꯅꯦ
ꯍꯣꯏ ꯑꯗꯨ ꯐꯩ ꯍꯥꯏꯕ ꯑꯗꯨꯕꯨ ꯑꯣꯏꯔꯁꯨ ꯈꯪꯗꯦ ꯑꯩꯗꯣ ꯑꯗꯨꯅꯁꯨ ꯏꯐꯦꯛ ꯂꯩꯌꯦ ꯍꯥꯏꯕꯀꯣ ꯑꯃꯨꯛ
ꯑꯥꯏꯁ ꯅꯥꯞ ꯄꯥ ꯗꯣ
ꯍꯣꯏ
ꯀꯔꯤ ꯏꯐꯦꯛ ꯂꯩꯕ꯭ꯔꯣ
ꯈꯪ ꯗꯦ ꯑꯩꯁꯨ ꯅꯍꯥꯟ ꯈꯔ ꯀꯧꯔꯝꯃꯦꯕꯀꯣ
ꯎꯝ
ꯁꯣꯅꯤꯌꯥꯒ ꯂꯥꯏꯕ ꯇꯥꯝꯗ ꯈꯥꯔ ꯇꯧꯕꯅꯦꯕ ꯑꯗꯣ ꯏꯐꯦꯛ ꯂꯥꯛꯑꯦ ꯈꯣꯠꯂꯦ ꯍꯥꯏꯕ ꯈꯪꯗꯦꯗ ꯃꯥꯏꯗꯣ ꯑꯁ ꯀꯌꯥꯃꯨꯛꯁꯨ ꯅꯥꯕ꯭ꯔꯥ ꯑꯗꯨ ꯅꯞꯄ ꯀꯥꯟꯗ
ꯑꯁꯤꯁꯦ ꯑꯩꯁꯨ ꯑꯗꯨꯝ ꯑꯩꯈꯣꯏꯅꯤ ꯍꯞꯇꯥ ꯑꯅꯤ ꯁꯨꯔꯦ ꯑꯁꯤ ꯅꯞꯄꯁꯦ ꯐꯗꯧ ꯃꯥꯜꯂꯦ ꯍꯥꯏꯕꯗꯤ ꯐ꯭ꯔꯦꯁꯅꯤꯅꯕꯨ ꯏꯪꯉꯦ ꯍꯛꯆꯥꯡ ꯃꯥꯏꯗꯁꯦ ꯂꯣꯏ ꯏꯪꯉꯒ ꯊꯝꯗꯣꯏ ꯅꯠꯇ꯭ꯔꯣ
ꯍꯣꯏ ꯍꯣꯏ
ꯆꯥꯛ ꯌꯦꯟꯁꯥꯡ ꯊꯣꯡꯕ ꯀꯥꯟꯗ ꯑꯩꯈꯣꯏꯁꯨ ꯐ꯭ꯔꯤꯖꯇ ꯑꯗꯨꯝ ꯍꯥꯞꯄꯒ ꯆꯥꯛ ꯌꯦꯟꯁꯥꯡ ꯏꯪꯍꯜꯂꯦꯅ
ꯎꯝ
ꯔꯣꯝ ꯍꯥꯏꯔ ꯌꯥꯝ ꯐꯥꯗꯧ ꯃꯥꯟꯕ
ꯎꯝ
ꯐꯗꯣ ꯃꯥꯥꯜꯂꯥ ꯐꯠꯇꯗꯤ ꯈꯪꯗꯦ
ꯅꯕꯥꯅꯤ ꯍꯥꯟꯅ ꯇꯧꯔꯣ ꯐꯥꯔꯗꯤ ꯑꯩ ꯁꯨ ꯇꯧꯒꯦ
ꯑꯩꯉꯣꯟꯅꯦ ꯑꯗꯨꯒꯨꯝꯕ ꯊꯣꯛꯇꯦꯕ
ꯎꯝ
ꯏꯆꯦ ꯊꯣꯛꯄꯒꯤ ꯑꯩꯁ ꯁꯨꯅ ꯁꯨꯝ ꯃꯥꯏ ꯑꯗꯨ ꯇꯧꯔꯗꯤ ꯐ꯭ꯔꯦꯁ ꯌꯥꯝ ꯑꯣꯏꯌꯦꯕ
ꯑ
ꯑꯗꯨꯒꯤ ꯑꯩꯅ
ꯑꯁ ꯄꯦꯂꯤ ꯑꯣꯏꯕꯅꯀꯣ ꯑ ꯃꯥꯁꯨ ꯊꯣꯛ ꯅꯤ ꯑꯣꯂꯤ ꯇꯧꯕꯅꯤ ꯑꯌꯨꯛ ꯍꯧꯒꯠꯂꯗꯤ ꯂꯣꯏꯔꯦ ꯊꯧꯉ ꯑꯗꯨ ꯀꯥꯏꯩꯅ ꯀꯩ ꯍꯥꯏꯅꯣ ꯑ ꯆꯐꯨꯗ ꯈꯥꯡꯒꯨꯝꯕꯗ ꯊꯧ ꯍꯩꯖꯤꯟꯕꯗꯣ ꯃ ꯃꯥꯟꯈ꯭ꯔꯕꯅꯦꯀꯣ
ꯑꯩ ꯑꯩꯗꯤ ꯑꯣꯏꯂꯤ ꯑꯣꯏꯗꯕꯒꯤ ꯀꯩꯅꯣ ꯇꯧꯕꯒꯤ ꯀꯪꯕꯒꯤꯀꯣ
ꯎꯝ
ꯌꯥꯝ ꯊꯤꯑꯕ ꯃꯥꯏꯁꯦ ꯈꯔ ꯈꯨꯏꯔꯛꯀꯦ ꯈꯨꯏꯔꯛꯀꯦ ꯔꯤꯡꯀꯜꯁ ꯂꯩꯔꯛꯀꯦ ꯇꯧꯋꯦꯕ
ꯀꯩ ꯀꯩꯅꯣ ꯄꯥꯏꯌꯣꯗꯅ ꯏꯁꯀꯤꯟ ꯀꯦꯌꯥꯔ ꯇꯧꯔꯣꯗꯅ
ꯑꯦꯦ ꯁꯥꯏꯌꯦ ꯇꯩꯗꯦ ꯑꯩ ꯃꯣꯏꯆꯔꯥꯏꯖꯔ ꯈꯔ ꯂꯩꯔꯦ ꯅꯍꯥꯟ
ꯎꯝ
ꯁꯥꯃꯟꯅ ꯀꯥꯏ ꯇꯩ ꯀꯔꯤ ꯀꯔꯤ ꯀꯌꯥ ꯀꯥꯏꯗꯔꯒ ꯀꯃꯥꯏꯅ ꯇꯧꯗꯣꯏꯅꯣ ꯅꯪꯁꯨ ꯈꯜꯂꯣ
ꯅꯠꯇꯦ ꯏꯁꯄꯤꯟ ꯀꯦꯌꯔ ꯍꯥꯏꯕꯗꯤ ꯀꯩꯅꯣꯝ ꯇꯧꯕꯗꯣ ꯀ꯭ꯂꯤꯅꯤꯡ ꯇꯧꯕꯗꯣ
ꯑꯗꯨ ꯇꯧꯕ ꯌꯥꯗꯦ ꯕ ꯕꯥꯏ ꯑꯩꯒꯤ ꯃꯥꯏ ꯀꯪꯕꯒꯤ ꯌꯥꯔꯣꯏ ꯃꯥꯏ ꯌꯥꯝ ꯀꯪꯗ꯭ꯔꯥ ꯑꯩ ꯑꯩꯒꯤ ꯃꯥꯏꯗꯒꯤ ꯅꯣꯏꯒꯨꯝꯅ ꯋꯦꯜ ꯊꯣꯛꯇꯦꯕ ꯃꯁꯥꯒꯤ ꯑꯗꯨ ꯊꯣꯛꯄꯗꯣ ꯑꯩꯅ ꯊꯥꯏꯅ ꯌꯥꯝ ꯂꯧꯊꯣꯛꯄꯤꯕꯒꯤꯅꯦ ꯍꯥꯏꯌꯦꯕ ꯑꯩ ꯊꯥꯏꯅ ꯁꯤꯖꯤꯟꯅꯩꯌꯦꯕꯀꯣ ꯃꯥꯏ ꯁꯦꯡꯅꯤꯉꯥꯏ ꯁꯤꯖꯤꯟꯅꯔꯝꯃꯦꯕ
ꯑꯣ
ꯍꯦꯟꯅ ꯗ꯭ꯔꯥꯏ ꯑꯣꯏꯕꯅꯦ ꯍꯥꯏꯌꯦ ꯅꯠꯇꯦ ꯑꯗꯨꯅ ꯍꯦꯟꯅ ꯑꯩꯅ ꯗ꯭ꯔꯥꯏ ꯑꯣꯏꯔꯤꯅꯤ ꯑꯗꯨꯒꯤꯅꯤ ꯍꯥꯏꯌꯦꯕ ꯃꯤꯅꯗꯤ ꯑꯩꯁꯨ ꯈꯪꯗꯦ
ꯆꯦꯃꯨꯁꯨ ꯁꯥꯕ꯭ꯔꯥ ꯍꯧꯖꯤꯛꯁꯦ ꯄꯪ ꯄꯪ ꯄꯪ ꯑꯃꯨꯛ ꯍꯧꯔꯦ ꯂꯧ ꯆꯠꯕꯒꯦ ꯇꯥꯏꯞꯇ ꯀꯣ
ꯑꯦ ꯁꯥꯌꯦ ꯁꯥꯌꯦ ꯑꯩ ꯉꯁꯤꯗꯤ ꯇꯨꯝꯈ꯭ꯔꯅꯤ
ꯇꯥꯕ꯭ꯔꯣ
ꯇꯥꯏꯌꯦ
ꯑꯩꯗꯤ ꯉꯁꯤꯗꯤ ꯃꯈꯥꯗ ꯇꯨꯝꯗꯣꯏꯅꯦ ꯉꯝꯗꯦ
ꯇꯨꯝꯃꯣ ꯇꯨꯝꯃꯣ ꯊꯦꯡꯈ꯭ꯔꯦ ꯑꯩꯗꯤ ꯅꯍꯥꯟꯅ ꯃꯈꯥꯗ ꯇꯨꯝꯃꯒ ꯂꯩ
ꯉꯁꯥꯏꯁꯨ ꯄꯨꯡ ꯉꯔꯥꯡ ꯄꯨꯡ ꯑꯅꯤꯗꯅꯦ ꯏꯔꯨꯔꯤꯗꯣ ꯑꯩꯈꯣꯏ ꯆꯦꯈꯣꯏꯅꯤ
ꯑ